ꯇꯔꯕꯣ
ꯇꯥꯔꯦ ꯀꯔꯤ ꯌꯦꯟꯁꯥꯡ ꯆꯥꯕꯤꯔꯒꯦ
ꯆꯤꯡꯒꯨꯝ ꯉꯕꯅꯦ ꯃꯥꯏꯔꯦꯟ ꯊꯣꯡꯕꯅꯦ ꯆꯥꯔꯤ
ꯑꯩ ꯎꯕꯨꯗꯤ ꯎꯔꯛꯑꯕꯅꯦ ꯑꯗꯣ ꯁꯨꯝ ꯍꯪꯉꯤꯅꯦ ꯈꯪꯅꯤꯡꯕꯒꯤ ꯃꯥ ꯃꯊꯛꯇꯅ ꯍꯦꯟꯅ ꯍꯪꯆꯤꯠ ꯂꯥꯡꯉꯦꯍꯦ
ꯂꯥꯡꯕꯅꯦ ꯂꯥꯡꯕꯅꯦ ꯃꯊꯛꯇ ꯂꯩꯌꯨ ꯃꯈꯥ ꯂꯩꯒꯦ
ꯑꯗꯨ ꯀꯩꯅꯣꯝꯃ ꯀꯨꯜꯂ ꯂꯩꯔꯦ ꯁꯤꯗ ꯀꯩꯅꯣ ꯍꯨꯏꯔꯛꯑꯣ ꯁꯤꯕꯣ ꯀꯩꯅꯣꯝ ꯄꯣꯠ ꯊꯝꯕꯤꯔꯛꯑꯣ ꯅꯗꯤꯍꯦ ꯀꯅꯥꯅꯣꯃ ꯇꯨꯝꯃꯤ ꯁꯤꯗꯩꯗ ꯅꯣꯏ ꯅꯣꯏ ꯕꯒꯥꯏꯗ ꯈꯪꯗꯦ
ꯑꯣ ꯕꯒꯒꯅꯤ
ꯑꯣ
ꯀꯩꯅꯣ ꯇꯧ ꯏꯁꯇꯔ ꯃꯈꯥ ꯃꯈꯥ ꯍꯥꯥꯞꯇꯥ ꯀꯨꯝꯊꯒꯅꯣ ꯑꯗꯨꯅꯦꯕ ꯅꯨꯡꯉꯥꯏꯇꯕꯅꯦ
ꯀꯨꯝꯊꯔꯗꯤ ꯑꯥ ꯃꯊꯛꯇ ꯂꯩꯌꯦ ꯑꯩ ꯀꯩꯅꯣ ꯂꯥꯏ ꯁꯝꯂꯣꯝꯒꯤꯗ
ꯑꯣ ꯂꯩꯔ ꯎꯝ
ꯅꯣꯏꯒꯤ ꯈꯣꯡꯒ꯭ꯔꯥꯎꯗꯣ ꯑꯝꯇ ꯌꯦꯡꯒꯦꯅ ꯑꯩꯁꯨꯣ ꯅꯪ ꯄꯨꯊꯣꯔꯛꯑꯣ ꯍꯧꯖꯤ ꯂꯣꯏꯔꯔꯕ
ꯄꯨꯊꯣꯔꯛꯀꯦ ꯄꯨꯊꯔꯀꯦ ꯍꯉ
ꯏꯁꯁ ꯅꯨꯡꯗꯥꯡꯒꯤ ꯚ꯭ꯌꯨꯁꯤꯅ ꯍꯦꯟꯅ ꯐꯖꯔꯦꯅꯦ ꯁ꯭ꯋꯥꯏꯗꯒꯤ
ꯀꯗꯥꯏꯗꯕꯨ ꯊꯝꯃꯝꯃꯝꯅꯣ ꯈꯪꯗꯦꯅꯦ ꯑꯩꯗꯤ ꯁꯥꯛ ꯁꯥꯔꯦ ꯍꯥꯏꯔꯣ ꯁꯥꯗ꯭ꯔꯤ ꯍꯥꯏꯔꯣ
ꯆꯥꯗꯔꯤ ꯆꯥꯗ꯭ꯔꯤ ꯆꯥꯛꯁꯤꯦ ꯀꯔꯝ ꯀꯥꯟꯗ ꯆꯥꯗꯣꯏꯅꯣ
ꯀꯩ ꯌꯦꯟꯖꯥꯡ ꯊꯣꯡꯉꯤꯅꯣ
ꯌꯦꯟꯅ ꯐꯨꯠꯄ ꯆꯥꯕ ꯂꯥꯛꯑꯣ ꯌꯥꯅꯤ ꯆꯥꯕ ꯂꯥꯛꯄ
ꯌꯦꯁ ꯑꯩ ꯆꯥꯛ ꯆꯥꯗꯦ ꯆꯥꯗ꯭ꯔꯤꯕꯅꯦꯕꯀꯣ ꯍꯥꯏꯕꯗꯤ ꯉꯁꯥꯏ ꯉꯁꯥꯏ ꯈꯔ ꯆꯥꯥꯁꯜꯂꯨꯕꯗꯨꯅ ꯆꯥꯅꯤꯡꯗꯦꯅ ꯆꯥꯗ꯭ꯔꯤꯕꯕ ꯑꯩꯗꯣ
ꯍꯣꯏꯅꯦ ꯎꯕꯣꯠꯅꯤꯅꯦ ꯍꯥꯏꯈꯤꯕ ꯃꯝ ꯇꯥꯏꯅꯦ ꯑꯩꯁꯨ
ꯑꯗꯨꯗꯨꯅ ꯅꯣꯏꯒꯤꯗꯨꯗ ꯆꯥꯔꯦꯕ
ꯁꯔꯣ ꯁꯔꯣ
ꯔꯨꯀꯣ ꯎꯝ
ꯑꯩꯈꯣꯏ ꯑꯍꯨꯝꯗꯤ ꯀꯩꯀꯩ ꯆꯥꯁꯜꯂꯨꯔꯕꯅꯤꯅ
ꯆꯅꯤꯡ ꯗꯕ
ꯎꯝ ꯆꯥꯔꯁꯤ ꯈꯤꯖꯤꯛ ꯈꯔ ꯉꯥꯛꯇꯦ ꯑꯩꯈꯣꯏꯅ ꯆꯥꯔꯤꯁꯦ ꯈꯨꯌꯥꯃꯝꯅꯦ ꯎꯝ
ꯄꯥ ꯁꯥꯇꯔꯤ ꯀ ꯍꯦꯃꯗ꯭ꯔꯣ ꯅ ꯀꯌꯥ ꯁꯀꯦ
ꯑꯩꯈꯣꯏ ꯃꯉꯥꯅꯤ
ꯅꯣꯏ ꯃꯉꯥꯅ ꯆꯥꯇ꯭ꯔꯦꯠ
ꯑꯩꯈꯣꯏ ꯑꯩꯈꯣꯏ ꯃꯉꯥꯅꯤ ꯑꯗꯨꯒ ꯑꯉꯥꯡꯆꯥꯥꯃ ꯌꯥꯎꯕ
ꯀꯗꯥ
ꯑꯥ ꯑꯋꯥꯡꯂꯣꯝꯗ ꯑꯣꯡꯕꯤ ꯏꯆꯦ ꯑꯇꯣꯝꯕꯤꯗꯣ ꯑꯗꯨꯒꯤ ꯃꯆꯥꯅꯨꯄꯤ ꯑꯍꯟꯗꯣ
ꯑꯣ
ꯑꯗꯨꯁꯨ ꯐꯥꯔꯒ ꯄꯨꯔꯤꯅꯦ ꯑꯩꯈꯣꯏꯅ
ꯁꯤꯗꯒ
ꯅꯠꯇꯦ ꯅꯍꯥꯟ ꯑꯃꯨꯛ ꯄꯨꯕꯤꯌꯨ ꯄꯨꯕꯤꯌꯣ ꯌꯥꯝ ꯍꯥꯏꯕ
ꯎꯝ
ꯑꯗꯨꯗ ꯉꯁꯤ ꯃꯇꯥꯡ ꯆꯥꯔꯦ ꯄꯨꯕꯤꯔꯒꯦꯅ ꯀꯥꯟꯅ ꯁꯤꯗ ꯊꯦꯡꯅꯕ
ꯎꯝ
ꯐꯤꯔꯣꯟꯒ ꯑꯝꯇ ꯍꯣꯡꯍꯟꯗꯕꯤꯗ ꯑꯗꯨꯝ ꯄꯨꯔ ꯆꯠꯂꯒꯦ
ꯑꯣ
ꯅꯣꯏ ꯀꯣ ꯂꯤꯠ ꯂꯣꯏꯁꯟꯕ ꯂꯣꯏꯗ꯭ꯔꯤꯕꯣ ꯌꯥꯝ ꯀꯨꯏꯅꯕꯨ ꯆꯪꯉꯤꯅ
ꯂꯣꯏꯗ꯭ꯔꯤꯕꯔꯤꯕꯅꯤꯗ
ꯉꯥꯏ ꯉꯥꯏꯗꯅ ꯀꯗꯥꯏ ꯉꯥꯏꯔꯤꯒꯦ
ꯎꯝ ꯈꯪꯒꯦ ꯈꯅꯉꯥꯏꯃꯣ ꯑꯩꯕꯨꯗꯤ ꯌꯥꯎꯗꯦ
ꯑꯣ ꯅꯪꯅ ꯊꯣꯡꯉꯕꯅꯤꯅ ꯄꯨꯖꯥ ꯌꯣꯏꯔꯕꯅꯤꯅ ꯂꯣꯏꯁꯟꯕꯁꯦ ꯌꯥꯎꯗꯕ
ꯌꯥꯎꯗꯕ ꯕꯨꯖꯥꯔꯤꯗꯤ ꯂꯣꯏꯁꯟꯕ ꯌꯥꯎꯕ ꯌꯥꯗꯦꯕꯀꯣ ꯑ ꯕꯨꯖꯥꯔꯤ ꯑꯣꯏꯗꯕ ꯐꯅ ꯑꯃꯨꯛ ꯂꯣꯏꯁꯤꯟꯒꯗꯕ ꯕꯨꯖꯥꯔꯤꯗꯤ ꯕꯨꯖꯥꯔꯤ ꯑꯣꯏꯃꯤꯗꯨꯅ ꯂꯣꯏꯔꯦ
ꯑꯣ ꯄꯨꯖꯥꯔꯤꯗꯅ ꯂꯣꯏꯔꯦ ꯊꯕꯛꯁꯦ ꯑꯗꯨ ꯄꯤꯡꯕꯤꯒ ꯄꯨꯖꯥꯒꯤꯁꯨꯟꯕ ꯌꯥꯗꯦ
ꯌꯥ ꯌꯥꯗ ꯌꯥꯗꯤ ꯑꯂꯛ ꯑꯂꯒ
ꯑꯩꯈꯣꯏꯁꯨ ꯄꯨꯟꯕꯗꯤ ꯄꯨꯟꯁꯤꯟꯅꯗꯦ ꯑꯗꯣ ꯇꯉꯥꯏꯐꯗ꯭ꯔꯗꯤ ꯑꯗꯨꯝ ꯇꯧꯅꯩꯔꯥ ꯑꯗꯨꯒ ꯈꯠꯅꯗꯣꯏꯕ ꯍꯦꯟꯖꯜꯂꯗꯤ
ꯎ ꯑꯩꯈꯣꯏꯁꯨ ꯇꯧ ꯑꯩꯈꯣꯏꯁꯨ ꯇꯧꯋꯦ ꯆꯞ ꯃꯥꯟꯅꯦꯩ ꯏꯦꯡꯈꯤꯤꯟꯗꯤ
ꯚꯤꯗꯤꯑꯣꯒꯨꯝꯕ ꯌꯦꯡꯉꯗꯤ ꯃꯤꯅꯦꯠꯁꯤ ꯆꯠꯔ ꯆꯠꯈꯤꯕꯅꯦꯕ ꯑꯗꯣ ꯋꯥ ꯊꯕꯛꯀꯤ ꯉꯥꯡꯉꯗꯤ ꯆꯠꯂꯨ ꯌꯥꯗꯕꯅꯤ
ꯉꯁꯥꯏ ꯋꯥꯔꯤ ꯃꯈꯥꯗꯣ ꯇꯥꯔꯛꯎꯅꯦ
ꯑꯩ ꯀꯥꯎꯈꯔꯦ ꯋꯥꯔꯤꯗꯣ ꯀꯗꯥꯏꯗ ꯇꯠꯈ꯭ꯔꯒꯦ
ꯀꯔꯤꯅꯣꯝ ꯔꯝꯒ ꯀꯔꯤꯅꯣꯝ ꯔꯝꯃꯈꯤ ꯇꯑ
ꯀꯥꯎꯒꯂꯤꯗ ꯑꯩ ꯌꯥꯝ ꯌꯥꯝ ꯀꯥꯎꯒꯂꯤ
ꯇꯥꯕꯤꯔꯤꯦꯟꯗꯣ ꯌꯥꯗ꯭ꯔꯦ
ꯌꯥꯗ꯭ꯔꯦ ꯕꯤꯔꯌꯥꯟꯁꯦ ꯑꯃꯨꯛ ꯁꯦꯡꯗꯣꯛꯄ ꯑꯃ ꯗꯔꯀꯥꯔ ꯇꯥꯔꯦ ꯀꯣꯂꯤꯡ ꯂꯣꯏ ꯀꯥꯔꯦ ꯐꯝꯖꯤꯜꯂꯦ
ꯎꯝ ꯁ
ꯎꯝ ꯑꯗꯣ ꯑꯥꯏ ꯑꯦꯁ ꯁꯛ ꯑꯣꯏꯅꯤꯅ ꯃꯨꯛꯇꯨꯅ ꯂꯩꯔꯤꯕ ꯕꯔꯦꯟꯅꯤꯁꯦ ꯕꯤꯔꯦꯟꯁꯦ
ꯑꯣ ꯃꯤ ꯄꯨꯝꯅꯃꯛ ꯃꯣꯏꯔꯥꯡ ꯀꯣꯏ ꯆꯠꯅꯩ ꯑꯩꯈꯣꯏꯁꯨ ꯆꯠꯁꯤꯗꯅ
ꯃꯣꯏꯔꯥꯡꯁꯦ ꯃꯣꯏꯔꯥꯡꯁꯦ ꯃꯣꯏꯔꯥꯡ ꯑ ꯃꯣꯏ ꯑꯩꯈꯣꯏꯗꯤ ꯄꯤꯖꯥ ꯄꯥꯏꯗꯕꯅꯤꯅ ꯤꯖꯥ ꯄꯤꯗ꯭ꯔꯤꯅꯦꯦ ꯃꯣꯏꯔꯥꯡꯒꯤ ꯄꯤꯖꯥꯁꯦ
ꯃꯤ ꯑꯍꯤꯡꯒ ꯌꯥꯝ ꯂꯦꯛꯅꯩ ꯍꯧꯖꯤ ꯂꯦꯛꯁꯤ ꯀꯩꯅꯣ
ꯃꯣꯏꯗꯤ ꯐ꯭ꯔꯤ ꯄꯥꯁ ꯑꯣꯏꯔꯕꯅꯤ ꯚꯤꯖꯥ ꯌꯥꯎꯗ꯭ꯔꯁꯨ ꯆꯪꯍꯜꯂꯕꯅꯤ ꯃꯣꯏꯔꯥꯡꯗꯣꯏ
ꯀꯣꯇꯥ ꯂꯩꯔꯕ ꯑꯗꯨꯣ ꯅꯣꯡ ꯅꯤꯅꯤ ꯆꯠꯊꯔꯗꯤ ꯑꯩꯈꯣꯏꯁꯨ ꯀꯣꯇꯥ ꯑ ꯄꯤꯐꯝ ꯊꯣꯛꯇ꯭ꯔꯣ
ꯆꯠꯀꯗꯕꯅꯤ ꯑꯗꯣ ꯆꯠꯄ ꯍꯥꯏꯁꯦ ꯄꯩꯁꯥ ꯄꯩꯁꯥ ꯆꯪꯉꯀꯥꯟꯗ ꯆꯠꯂꯁꯤ
ꯌꯦꯁ
ꯑꯗꯨ ꯑꯩ ꯉꯁꯥꯏ ꯍꯥꯏꯕꯗꯣ ꯅꯔꯁ ꯑꯣꯏꯕ ꯆꯠꯄꯒꯤꯗꯣ
ꯑꯥ ꯑꯥ ꯑꯥ ꯅꯅꯥꯁꯨꯕꯤ ꯆꯥ ꯐꯩꯗꯣ
ꯑꯥ ꯑꯗꯣ ꯑꯩꯗꯣ ꯊꯥ ꯊꯥ ꯐꯥꯗꯕꯤ ꯈꯔꯗꯤ ꯇꯧꯗꯗꯤ ꯌꯥꯔꯣꯏ ꯈꯔꯗꯤ ꯀꯨꯏꯅ ꯆꯪꯉꯕ ꯀꯥꯡꯕ ꯆꯤꯛꯑꯦꯗ ꯋꯥꯡꯉꯁꯨ ꯀꯥꯡ ꯆꯤꯛꯏꯗ
ꯊꯥ ꯑꯃꯃꯨꯛ ꯂꯩꯅꯤ ꯍꯥꯏꯔꯣ
ꯊꯥ ꯑꯃꯗꯤ ꯐꯥꯔꯣꯏꯕ ꯑꯗꯨ ꯑꯣꯏꯔꯁꯨ ꯍꯞꯇꯥ ꯑꯅꯤ ꯑꯍꯨꯝ ꯍꯥꯏꯇꯥꯔꯦꯅꯦ ꯑꯗꯨ ꯃꯦꯟ ꯇꯥꯗ꯭ꯔꯤ ꯑꯗꯒꯤ ꯀꯨꯏꯊꯔꯛꯈꯤꯕꯁꯨ ꯌꯥꯔꯤ
ꯎꯝ ꯎꯝ ꯎꯝ
ꯀꯔꯤꯒꯨꯝꯕ ꯃꯣꯏ ꯁꯔꯖꯔꯤ ꯇꯧꯖꯩ ꯍꯥꯏ ꯇꯥꯔꯗꯤ
ꯑꯥ
ꯃꯧꯗꯣ ꯑꯃꯩ ꯉꯁꯤ ꯌꯧ ꯑꯗꯨ ꯌꯧꯔꯝꯃꯅꯤ ꯑꯩ ꯐꯣꯟꯒ ꯑꯝꯇ ꯇꯧꯕꯤꯗ꯭ꯔꯤ
ꯃꯣꯏ ꯉꯁꯤ ꯆꯪꯗ꯭ꯔꯤꯔꯣ
ꯆꯪꯈ꯭ꯔꯦꯅꯦ ꯌꯧꯗꯤ ꯌꯧꯔꯝꯃꯅꯤ ꯑꯗꯨꯒ ꯄꯣꯊꯥꯔꯝꯒꯅꯤ ꯑꯗꯣ ꯍꯌꯦꯡꯃꯛꯇꯤ ꯀꯩꯁꯨ ꯆꯠꯈꯤ
ꯎꯝ
ꯑꯦꯄꯣꯏꯟꯃꯦꯟ ꯑꯃ ꯂꯧꯈꯤꯅꯦꯕ ꯗꯣꯛꯇꯔꯒꯤ
ꯎꯝ ꯎꯝ ꯂꯧ ꯂꯧꯕꯅꯤ ꯂꯧꯕꯅꯤ
ꯑꯗꯨꯒꯤ ꯑꯦꯄꯣꯏꯟꯃꯦꯟꯗꯣ ꯀꯔꯝ ꯀꯥꯟꯗ ꯇꯥꯕꯅꯣ ꯃꯣꯏꯒꯤꯗꯤ ꯍꯧꯖꯤꯛ ꯀꯩꯅꯣ ꯚꯦꯀꯦꯁꯟ ꯇꯥꯏꯃꯤꯡ ꯑꯣꯏꯕꯅꯤꯅ ꯗꯣꯛꯇꯔꯁꯤꯡꯁꯦ ꯑꯗꯨꯝ ꯚꯤꯦꯀꯦꯁꯟ ꯆꯠꯂꯤꯅꯦ ꯑꯗꯨ ꯅꯗꯥꯅꯤꯅ ꯀꯩꯅꯣ ꯇꯧꯋꯦꯕ
ꯑꯥ
ꯁꯨꯇꯤꯁꯦ ꯂꯧꯅꯩꯌꯦꯕ ꯑꯗꯨꯅ ꯑꯗꯨꯅ ꯑꯗꯨꯒꯤꯁꯨ ꯌꯦꯡꯉꯒ ꯇꯦꯁꯇꯨ ꯇꯧꯔꯒ ꯅꯨꯃꯤꯠ ꯃꯔꯤ ꯃꯉꯥꯅꯤ ꯂꯩꯔꯀꯥꯟꯗꯕꯨꯗꯤ ꯈꯪꯉꯅꯤ ꯑꯗꯨꯒꯤ ꯃꯇꯨꯡꯗ ꯑꯃꯨꯛ ꯏꯅꯦꯒꯤ ꯃꯆꯥꯅꯨꯄꯥꯗꯣ ꯑꯃꯨꯛ ꯆꯪꯗꯣꯏꯅꯦꯕ ꯑꯗꯨꯒ ꯏꯅꯦꯒꯤ ꯃꯁꯨ ꯅꯨꯄꯥ ꯑꯍꯟꯗꯨꯅ ꯃꯦꯇ꯭ꯔꯤꯛ ꯊꯥꯗꯣꯏꯅꯦꯕ ꯍꯟꯇꯛꯁꯦ ꯑꯗꯨꯅ ꯂꯥꯏꯔꯤꯛꯁꯤ ꯁꯨꯡ ꯄꯥ ꯄꯥꯍꯧꯗ꯭ꯔꯦ ꯄꯔꯁꯦꯟꯇꯦꯖꯀꯗꯤ ꯑꯞ ꯐꯣꯔꯇꯤꯒ ꯀꯌꯥꯅꯣꯈꯛ ꯆꯠꯍꯧꯔꯦ
ꯎ ꯅꯪꯒꯤꯁꯦ ꯅꯔꯁꯨ ꯄꯨꯕꯨꯖꯥꯔꯤꯁꯨ ꯑꯅꯤꯔꯣ
ꯅꯔꯁꯁꯨ ꯄꯨꯖꯥꯔꯤꯁꯨ ꯍꯣꯝ ꯇ꯭ꯌꯨꯇꯔꯁꯨ ꯑꯣꯏꯗꯣꯏꯕ
ꯗ꯭ꯔꯥꯏꯚꯔꯗꯤ ꯌꯥꯎꯗꯕ
ꯊ꯭ꯔꯤ ꯏꯟ ꯋꯥꯟꯒꯤ ꯊꯕꯛꯅꯦꯩꯅ ꯇꯧꯔꯤꯁꯦ
ꯎꯝ ꯌꯥꯝ ꯀꯥꯟꯅꯕ ꯊꯕꯛꯅꯤꯅꯦ
ꯍꯥꯥ
ꯌꯥꯝ ꯀꯥꯟꯖꯅꯕ ꯊꯕꯛꯅꯦꯕ
ꯆꯥꯕꯗ ꯅꯥꯏ ꯇꯣꯂꯣꯞ ꯐ꯭ꯔꯤꯒꯤꯅꯤ ꯑꯗꯨꯗꯣ ꯑꯩꯒꯤ ꯃꯇꯝꯗꯁꯨ ꯃꯣꯏ ꯌꯥꯝ ꯋꯥꯏꯗ ꯋꯥꯕꯕꯨꯗꯤ ꯑꯩꯅ ꯇꯦꯟ ꯊꯥꯔꯛꯄ ꯃꯇꯝꯗꯁꯨ
ꯃꯣꯏꯁ ꯈꯔ ꯈꯔꯁꯨ ꯌꯦꯡꯅ ꯇꯥꯕꯅꯤ
ꯃꯥꯅꯦ
ꯅꯠꯇ꯭ꯔ
ꯃꯥꯅꯦ ꯑꯩꯒꯤ ꯁꯨꯝ ꯌꯦꯡꯉꯨ ꯅꯣꯏ ꯌꯦꯡꯉꯛꯑꯣꯗꯤ ꯌꯥꯗꯕꯅꯤꯅꯀꯣ
ꯍꯣꯏ
ꯇꯧꯕꯤꯕꯕꯨꯗꯤ ꯃꯣꯏꯅ ꯍꯦꯜꯂ ꯄꯣꯠꯅꯤꯗ ꯑꯩꯈꯣꯏꯅ ꯇꯧꯕ ꯋꯥꯠꯂ ꯄꯣꯠꯅꯤ ꯑꯗꯨ ꯈꯔꯗꯤ
ꯇꯧꯒꯗꯝꯕꯅꯤ ꯇꯧꯒꯗꯝꯕꯅꯤ ꯈꯔ ꯈꯔ ꯌꯦꯡꯅꯗꯗꯤ
ꯑꯁ ꯒꯨꯂꯤꯗꯨꯕꯨ ꯌꯥꯝ ꯌꯥꯝ ꯍꯧꯋꯏꯃꯦ ꯏꯕꯣ
ꯃꯔꯤ ꯃꯇꯥ ꯍꯥꯏꯁꯦ ꯈꯔ ꯌꯦꯡꯅꯗ ꯌꯥꯄ ꯅꯠꯇꯦ
ꯆꯨꯝꯅꯒꯤ ꯑꯇꯩꯗꯤ ꯂꯣꯏ ꯇꯣꯛꯈ꯭ꯔꯣ ꯒꯨꯂꯤꯗꯨꯅꯤ ꯁꯨꯒꯔ ꯇꯦꯁ ꯇꯧꯕꯒꯤꯁꯨ ꯑꯃꯒꯤꯁꯨ ꯑꯁ ꯑꯩ ꯃꯊꯥ ꯁꯥꯔꯦ ꯍꯌꯦꯡꯗꯒꯤ ꯆꯠꯇꯣꯏꯅꯤ ꯍꯌꯦꯡ ꯉꯟꯇꯥ ꯂꯥꯛꯑꯣ ꯍꯥꯏꯔꯛꯑꯕꯅꯦ ꯑꯩꯁꯦ
ꯍꯌꯦꯡꯗꯒꯤ ꯑꯗꯨꯗꯤ ꯅꯪ ꯑꯥꯗ ꯊꯥ ꯑꯃꯃꯨꯛ ꯊꯥ ꯑꯃ ꯐꯥꯅꯤꯡꯁꯤꯠ ꯆꯠꯄꯗꯣ
ꯌꯥꯡꯗꯤ ꯌꯥꯡꯗꯤ ꯈꯔ ꯀꯪꯊꯔꯛꯑꯅꯤ ꯏꯌꯥꯡꯗꯤ ꯈꯔ ꯀꯪꯊꯔꯛꯑꯅꯤ ꯑꯩ ꯈꯪꯉꯦ ꯎꯝ ꯉꯔꯥꯡ ꯅꯍꯥꯟꯈꯩꯁꯨ ꯂꯩ ꯂꯩꯗꯦ ꯉꯔꯥꯡꯗꯣ ꯕ꯭ꯂꯥꯡꯀꯦꯠ ꯁꯨꯕ ꯑꯗꯨꯒ ꯋꯥꯁꯤꯡ ꯃꯦꯆꯤꯟꯗꯣ ꯗ꯭ꯔꯥꯏꯌꯔ ꯇꯧꯕꯁꯨ ꯆꯟꯗ꯭ꯔꯕ ꯍꯥꯏꯇꯥꯔꯦ
ꯎꯝ
ꯀꯦꯖꯤ ꯇꯔꯦꯠꯀꯤꯅꯦꯗꯤ ꯍꯥꯏꯔꯒ ꯆꯟꯗ꯭ꯔꯕ ꯍꯥꯏꯇꯥꯔꯦ
ꯎꯝ
ꯁꯤ ꯃꯦꯆꯤꯟꯁꯦ ꯑꯗꯨꯗꯒꯤ ꯇꯞꯇ ꯍꯥꯞꯄꯒ ꯍꯣꯟꯠꯀꯠꯂꯦ ꯏꯅꯦ ꯃꯆꯥꯥꯡ ꯍꯟꯗꯨ ꯑꯩꯈꯣꯏꯅꯤ ꯑꯗꯨꯒꯤ ꯑꯩ ꯊꯥꯡꯀꯠ ꯊꯥꯡꯗ ꯇꯧꯕꯒꯤ ꯑꯩ ꯈꯣꯡꯁꯦ ꯅꯥꯏ ꯍꯥꯏꯕ
ꯎꯝ ꯎꯝ ꯍꯪꯦ ꯀꯩꯅꯣ ꯇꯗꯕꯩꯅꯦꯦ
ꯀꯩꯝ ꯇꯧꯗꯕꯒꯤꯦ ꯑꯗꯨꯗꯤ ꯍꯌꯦꯡ ꯍꯌꯦꯡꯕꯨꯗꯤ ꯀꯩꯅꯣ ꯇꯧꯔꯔꯣꯏ ꯃꯊꯪꯗꯩꯗꯤ ꯋꯥꯏꯔꯝ ꯁꯤꯠꯄ ꯁꯦꯡꯕ ꯂꯣꯏ ꯇꯧꯔ ꯇꯧꯔꯝꯅꯤꯗꯣ ꯑꯩꯅ ꯃꯧꯗꯨꯅ ꯇꯧꯔꯝꯕ ꯃꯊꯧꯁꯤꯡꯗꯣ
ꯍꯣꯏ
ꯑꯗꯩ ꯆꯥꯛꯁꯨ ꯊꯣꯡꯉꯛꯄ ꯑꯃꯁꯨ ꯇꯧꯔꯛꯄ ꯃꯌꯥꯝꯗꯨꯗꯤ ꯒꯨꯂꯤꯁꯨ ꯑꯗꯨꯝ ꯄꯤꯖꯗꯣꯏꯕ ꯈꯔꯗꯤ ꯋꯥꯔꯅꯦꯕ ꯑꯩꯁꯦ
ꯍꯣꯏ
ꯑꯗꯒꯤ ꯌꯥꯝ ꯐꯕ ꯑꯃꯅ ꯍꯥꯏꯔꯤ ꯏꯁꯤꯡꯗꯤ ꯃꯔꯥꯡ ꯌꯥꯝ ꯀꯥꯏꯕ ꯑꯗꯨꯗꯒꯤ ꯃꯣꯏ ꯏꯁꯤꯡ ꯏꯁꯤꯡ ꯂꯥꯛꯄꯒꯤ ꯏꯁꯤꯡ ꯌꯥꯁꯟꯕꯒꯤꯁꯨ ꯋꯥꯗꯣꯏꯅꯦꯕ ꯇꯧꯗꯣꯏꯁꯦ
ꯎꯝ ꯏꯁꯤꯡꯕꯨꯗꯤ ꯅꯨꯡꯉꯥꯏꯕꯅꯦ
ꯏꯁꯤꯡꯗꯤ ꯃꯣꯏꯗꯤ ꯅꯣꯡꯃ ꯀꯥꯜꯂꯒ ꯅꯣꯡꯃ ꯇꯧꯊꯤ ꯇꯥꯏꯕ
ꯇꯥꯕꯅꯤ ꯇꯕꯅꯤ ꯃꯥꯏꯅ ꯇꯥꯅꯤ
ꯊꯥ ꯑꯃꯗ ꯂꯨꯄꯥ ꯆꯍꯨꯝ ꯌꯥꯡꯈꯩ ꯈꯛꯇ ꯑ ꯑꯃꯨꯛꯃꯨꯛ ꯆꯍꯨꯝ
ꯁꯅꯤ ꯌꯥꯈꯩꯅꯦ
ꯆꯍꯨꯝ ꯌꯥꯡꯈꯩ ꯂꯧꯋꯦ ꯍꯥꯏꯕ ꯃꯣꯏꯒꯤꯗꯤ ꯃꯣꯏꯒꯤꯗꯤ ꯁꯔꯀꯥꯔꯒꯤ ꯅꯠꯇꯦꯕ ꯃꯣꯏ ꯑꯗꯨꯋꯥꯏꯒꯤ ꯋꯥꯇꯔ ꯁꯄ꯭ꯂꯥꯏ ꯇꯧꯕꯗꯣ
ꯑꯝ
ꯑꯗꯨꯒꯤꯅꯦꯕ ꯑꯗꯩ ꯑꯃꯨꯛꯃꯨꯛ ꯊꯥꯔꯛꯄ ꯀꯥꯟꯗ ꯂꯤꯇꯔ ꯂꯤꯁꯤꯡ ꯆꯥꯝꯃꯉꯥꯃꯨꯛꯀꯤ ꯏꯁꯤꯡꯁꯦ ꯊꯥꯔꯛꯑꯦꯕ
ꯑꯣ ꯑꯩꯈꯣꯏꯒꯤꯅ ꯊꯥ ꯑꯃꯒꯤ ꯆꯅꯤꯌꯥꯡꯈꯩ ꯑꯣꯏꯕꯀꯣ ꯉꯥꯁꯤ ꯊꯥꯔꯅꯤ ꯅꯣꯡꯃ ꯀꯥꯜꯂꯅꯤ ꯑꯗꯨꯒ ꯑꯗꯨꯃꯥꯏꯅ ꯊꯥꯕ ꯅꯣꯡꯃ ꯅꯣꯡꯃ
ꯅꯣꯡꯃ ꯅꯣꯡꯃ ꯀꯥꯟꯅꯅ ꯊꯥꯏꯅ ꯃꯣꯏꯁꯨ ꯑꯗꯨꯒ ꯏꯁꯤꯡ ꯑꯃꯨꯛ ꯊꯥꯕ ꯀꯥꯟꯗ ꯏꯁꯤꯡꯁꯤ ꯇꯔꯃ ꯆꯥꯝꯉꯥꯃꯨꯛ ꯑꯗꯨ ꯊꯥꯕ
ꯑꯗꯨ ꯑꯩꯈꯣꯏꯗꯤ ꯌꯥꯝ ꯀꯣꯟꯅꯅꯕ ꯌꯥꯍꯧꯕ ꯅꯪꯉꯤꯗ ꯅꯣꯡꯃ ꯅꯣꯡꯃ ꯀꯥꯟꯗꯅ ꯇꯧꯅꯤ ꯑꯗꯨꯗꯒꯤ ꯃꯆꯨꯝꯁꯨ ꯑꯗꯨꯝ ꯇꯥ ꯂꯩꯕꯒꯤꯅꯦ ꯑꯗꯨꯝ ꯁꯤꯖꯤꯟꯅꯕ ꯌꯥꯏꯑꯕ
ꯑꯗꯨꯗꯒꯤ ꯑꯃꯨꯛꯁꯨ ꯐꯥꯝ ꯊꯣꯛꯇꯕꯁꯨ ꯌꯥꯔꯣꯏꯗꯣꯏꯦꯕ ꯃꯔꯣꯏ ꯐꯩꯗꯣꯝ ꯂꯅꯤꯡꯉꯥꯏ ꯂꯦꯅꯤꯡꯉꯥꯏꯔꯣ ꯃꯔꯣꯏ ꯐꯩꯔꯣꯝ ꯑꯍꯨꯝ ꯁꯨꯍꯔꯦ ꯍꯥꯏꯕꯅꯤ
ꯎꯝ ꯑꯗꯨꯁꯨ ꯂꯤꯁꯪꯒꯗꯤꯨꯛ ꯌꯣꯟ ꯌꯥꯗꯕꯤ
ꯌꯥꯗꯕꯤꯅꯤ ꯑꯗꯨꯒ ꯍꯣꯡꯕꯁꯤꯅ ꯂꯨꯄꯥ ꯀꯨꯟ ꯈꯤꯇ ꯃꯄꯨꯟ ꯑꯃꯗ ꯑꯗꯣ ꯀꯥꯡ ꯃꯇꯝ ꯌꯧꯔꯛꯑꯒꯕꯨꯗꯤ ꯃꯃꯟꯗꯨꯣ ꯈꯔ ꯇꯥꯡꯈꯠꯂꯛꯇꯣꯏꯅꯦꯕ ꯑꯗꯣ ꯍꯧꯖꯤꯛ ꯐꯥꯎꯗꯤ ꯌꯧꯗ꯭ꯔꯤꯕꯅꯤꯅ ꯑꯗꯨꯗꯒꯤ ꯃꯔꯣꯏ ꯃꯄꯨꯟ ꯑꯃ ꯂꯦꯝꯕꯗ ꯊꯥꯏꯅꯗꯤ ꯂꯨꯄꯥ ꯂꯨꯄꯥ ꯀꯩꯅꯣ ꯄꯤꯔꯤꯉꯩꯗ ꯂꯨꯄꯥ ꯍꯨꯝꯗ꯭ꯔꯥ ꯃꯔꯤꯐꯨ ꯄꯤꯗ꯭ꯔꯤ ꯄꯤꯔꯤꯉꯩꯗ ꯂꯨꯄꯥ ꯀꯨꯟ ꯀꯀꯨꯟ ꯑꯣꯏꯔꯝꯃꯦꯕ ꯑꯗꯨꯅ ꯍꯧꯖꯤꯛ ꯂꯨꯄꯥ ꯀꯨꯟ ꯄꯤꯔꯕꯁꯦ ꯃꯔꯣꯏ ꯃꯄꯨꯟ ꯄꯨꯅꯝ ꯂꯗ ꯂꯨꯄꯥ ꯇꯔꯥ ꯇꯔꯥꯅꯦꯕ ꯑꯗꯨꯗꯤ ꯃꯄꯨꯒꯤ ꯇꯔꯥ ꯑꯗꯒꯤ ꯀꯩꯅꯣꯒꯤ ꯇꯔꯥ ꯃꯔꯣꯏ ꯂꯝꯕꯤꯒꯤ ꯇꯔꯥ ꯑꯣꯏꯔꯦꯗꯅ
ꯎꯝ
ꯌꯣꯟꯕꯕꯨꯗꯤ ꯃꯅꯥꯎ ꯑꯗꯨꯝ ꯂꯨꯄꯥ ꯌꯥꯡꯈꯩ ꯌꯥꯡꯈꯩ ꯍꯨꯝꯐꯨ ꯑꯗꯨꯝ ꯌꯣꯜꯂꯤꯅꯦꯕ ꯕꯖꯥꯔꯗꯕꯨꯗꯤ ꯑꯗꯨ ꯑꯣꯏꯔꯁꯨ ꯃꯔꯣꯏ ꯑꯗꯣ ꯃꯣꯏ ꯑꯁꯋꯥꯏꯗꯗꯤ ꯃꯔꯣꯏ ꯃꯔꯣꯏ ꯉꯥꯛ ꯉꯥꯏꯗꯅ ꯐꯥꯔꯝꯁꯦ
ꯍꯣꯏ
ꯑꯗꯨꯅ ꯂꯂꯣꯟꯕꯤꯅꯗꯤ ꯌꯥꯝ ꯀꯩꯅꯣ ꯇꯧꯅ ꯂꯧꯕ ꯑꯗꯨꯒ ꯃꯔꯣꯏꯁꯦ ꯌꯥꯝꯃꯜꯂꯛꯄꯒꯤ ꯂꯦꯝ ꯂꯦꯝꯗꯅ ꯍꯧꯖꯤꯛ ꯁꯤꯠꯇꯕꯤ ꯇꯧꯔꯤꯁꯦ ꯑꯗꯒꯤ ꯄꯩꯁꯥ ꯌꯥꯝ ꯆꯪꯈ꯭ꯔꯕ ꯈꯨꯠ ꯌꯥꯝ ꯆꯪꯈ꯭ꯔꯕ ꯄꯣꯠꯅꯤꯗ ꯌꯦꯟꯊꯤ ꯑꯃꯨꯛ ꯆꯥꯏꯅꯤ ꯏꯁꯤꯡ ꯑꯃꯨꯛ ꯆꯥꯏꯅꯤ
ꯎꯝ ꯃꯣꯏꯁꯨ ꯂꯦꯝꯕꯩ ꯃꯇꯝꯒꯤ ꯍꯦꯜꯂꯒꯗꯤ ꯑꯃꯨꯛꯁꯨ ꯌꯣꯟ ꯌꯥꯗꯦ ꯑꯗꯨꯗꯤꯒꯤ ꯑꯗꯨꯗ ꯑꯃꯨꯛ ꯂꯣꯏꯂꯦꯟꯅ ꯊꯠꯂꯒ ꯑꯃꯨꯛ ꯍꯨꯟꯗꯣꯛꯇꯣꯏꯕ ꯑꯣꯣꯛꯀꯤ ꯁꯟꯒꯤ ꯑꯣꯏꯍꯟꯗꯣꯏꯕ
ꯃꯅꯤ
ꯎ ꯅꯅꯥ ꯀꯣꯄꯤꯁꯨꯕꯔꯥꯅꯤꯅꯦꯀꯣ
ꯑꯗꯒꯤ ꯍꯟꯅꯨꯕꯗꯨꯅ ꯑꯃꯨꯛ ꯃꯈ꯭ꯋꯥꯡꯗꯣ